ꯃꯔꯁꯤ ꯑꯣ ꯇꯥꯏ ꯇꯥꯏ
ꯇꯥ:ꯦ ꯇꯥꯔꯦ ꯑꯩꯁꯨ
ꯀꯩꯗꯧꯔꯤꯅꯣ
ꯀꯩꯁꯨ ꯇꯧꯗꯦꯗ ꯍꯤꯞꯄꯝꯃꯤ
ꯑꯣ ꯑꯌꯨꯛꯇꯤ ꯀꯩ ꯑꯦꯟꯖꯥꯡ ꯆꯥꯔꯕ
ꯀꯔꯤ ꯆꯥꯔꯨꯅꯤ ꯀꯩꯅꯣꯗ ꯆꯥꯕꯗꯨꯕꯣ
ꯀꯣꯏꯔ ꯀꯣꯏꯏꯔ ꯉꯥꯡꯉꯛꯑꯣꯎꯀꯣ
ꯀꯩ ꯉꯅ ꯆ ꯃꯖꯥ
ꯉꯥꯏꯒꯣ ꯀꯩꯖꯅꯣ ꯀꯩꯁꯅꯣꯁꯨ ꯌꯥꯕ ꯑꯣ ꯍꯋꯥꯏ ꯍꯋꯥꯏ ꯑꯥ ꯃꯥꯅꯦ ꯍꯋꯥꯏꯅꯦ ꯍꯋꯥꯏꯃ ꯍꯋꯥꯏ ꯆꯥꯃꯟꯗꯅ ꯍꯥꯏꯗꯤ ꯑꯇꯣꯞꯄ ꯏꯟꯁꯥꯡ ꯆꯥꯕ ꯑꯣꯏ ꯅꯤꯡꯗꯅ ꯀꯔꯨꯔꯦ
ꯐꯔꯅꯦ ꯅꯪ ꯅꯪꯅ ꯊꯣꯡꯉꯝꯃꯣꯏ ꯑꯩ ꯈꯪꯉꯦ
ꯑ ꯊꯣꯡꯕꯕꯨꯗꯤ ꯑ ꯊꯣꯡꯅꯤ ꯊꯤꯕ ꯈꯣꯠꯄ ꯑꯗꯒꯤ ꯑꯃꯃꯕꯨꯗꯤ ꯑꯩꯅ ꯇꯧꯔꯦ
ꯑꯣꯈꯣꯏꯁꯨ ꯍꯋꯥꯏ ꯆ ꯍꯋꯥꯏ ꯃꯪꯒꯜ ꯃꯪꯒꯜꯂ ꯃꯪꯒꯜꯗ
ꯍꯋꯥꯏ ꯃꯪꯒꯜꯕꯨ ꯆꯥꯗꯕ ꯀꯨꯏꯔꯦ
ꯑꯣ ꯑꯩꯈꯣꯏ ꯈꯔ ꯆꯥꯏꯦ ꯑꯩꯈꯣꯏꯃ ꯀꯥꯡꯥꯡꯇꯛ ꯆꯥꯗꯕꯅꯤꯅ
ꯀꯣꯏꯁꯨ ꯀꯣꯏ ꯃꯥ ꯆꯥꯕꯤꯗꯋꯥꯏ ꯇ ꯎꯜ
ꯀꯩꯅꯣ ꯍꯋꯥꯏ ꯍꯩ ꯆꯥꯕꯗ ꯈꯣꯡ ꯍꯥꯝꯗꯩ ꯍꯥꯏꯔꯤꯕꯅꯦ
ꯀꯅꯥꯕꯣ
ꯍꯣꯏ
ꯑꯐ
ꯃꯥꯥꯏꯅꯦ ꯈꯋꯥꯏꯖꯥꯗꯣ ꯄꯨ ꯅꯨꯡꯉꯥꯏ ꯍ
ꯑ ꯑꯩꯅꯖꯔꯝꯕꯔ ꯑꯣꯏ ꯈꯔꯦ ꯅꯪ ꯉꯁꯥꯏ ꯊꯥꯔꯛꯏꯗꯨ ꯀꯩꯅꯣ
ꯑꯥ ꯑꯩꯁꯦ ꯊꯥꯔꯛꯏꯗꯣ ꯑꯦꯄ꯭ꯂꯤꯀꯦꯁꯟ ꯑꯣꯏꯅ ꯑꯗꯨꯏꯗꯣ ꯔꯤꯐꯔ ꯇꯧꯔꯀꯥꯟꯗ ꯃꯤ ꯑꯃꯃꯝꯗ ꯄꯣꯏꯟ ꯀꯩꯅꯣ ꯍꯦꯟꯒꯠꯀꯅꯤ ꯍꯥꯏꯕ ꯇꯔꯥ ꯇꯔꯥ ꯍꯦꯟꯒꯠꯀꯅꯤ ꯍꯥꯏꯕ ꯄꯣꯏ ꯇꯔꯥꯗ ꯄꯣꯏꯟ ꯇꯔꯥꯗꯣ ꯑꯩꯈꯣꯏ ꯑꯗꯨꯒꯤ ꯆꯤꯡꯕꯒꯤꯗꯤ ꯆꯤꯡꯕꯒꯤꯀꯥꯟꯗ ꯋꯥꯟ ꯁꯚꯦꯟꯇꯤ ꯐꯪꯗꯣꯏꯅꯦꯕ ꯑꯗꯨꯗ ꯝ ꯑꯃꯗꯅ ꯍꯥꯄꯛꯑꯀꯥꯟꯗ ꯑꯩꯉꯣꯟꯗ ꯄꯣꯏꯟ ꯇꯔꯥ ꯍꯦꯟꯒꯠꯂꯅꯤꯗꯅ ꯃꯤ ꯑꯍꯨꯝ ꯍꯥꯞꯄ ꯀꯥꯟꯗ ꯆꯅꯤ ꯁꯨꯗ ꯅꯠꯇ꯭ꯔꯥ ꯑꯥ ꯃꯤꯅ ꯑꯗꯨꯗꯣ ꯌꯥꯏꯌꯦꯅ ꯍꯥꯏꯕ ꯑꯗꯨꯒꯤ ꯊꯥꯔꯛꯄ ꯑꯩꯉꯣꯟꯗ ꯑꯃꯨꯛ ꯑꯗꯨꯒꯤ ꯌꯦꯡꯕꯅꯤꯗ ꯑꯩꯅ ꯑꯃꯨꯛ ꯑꯗꯨꯅꯦ ꯑꯩꯅ ꯃꯣꯏꯅ ꯌꯥꯏꯌꯦꯅ ꯍꯥꯏꯕ ꯑꯗꯨ ꯑꯩꯅ ꯏꯁꯥꯅ ꯏ ꯃꯤꯠꯅ ꯑꯩ ꯈꯣꯡꯅ ꯎꯗꯕ ꯑꯗ ꯌꯦꯡꯕꯅꯤꯗ
ꯎꯝ ꯅꯪꯁꯤ ꯍꯣꯏ ꯇꯧꯕ꯭ꯔꯣ
ꯑꯩꯈꯣꯏ ꯆꯦꯗꯅꯠꯇꯦꯗ ꯑꯩꯈꯣꯏ ꯆꯦꯗ ꯅꯠꯇꯦꯗ ꯁꯨꯆꯦꯔꯅ ꯏꯅꯥꯎꯄꯥ ꯑꯃ ꯂꯩ ꯑꯗꯨꯅ ꯇꯧꯕ ꯑꯩꯈꯣꯏ ꯀ ꯐꯣꯟ ꯑꯃ ꯌꯥꯗ꯭ꯔꯦ ꯑꯩꯈꯣꯏꯃꯨꯛ ꯇꯧꯗꯧꯗꯣ ꯐꯣꯟꯗꯣ
ꯑꯣ ꯀꯩꯗꯧꯔꯕ ꯀꯥꯏꯔꯦ
ꯐꯣꯟ ꯇꯨꯡꯈ꯭ꯔꯤꯄ꯭ꯂ ꯗꯤꯁꯄ꯭ꯂꯦ ꯆꯥꯛꯑꯦ ꯍꯥꯏꯔꯝꯒ
ꯑꯩꯁꯨ ꯁꯤꯒꯤꯁꯦ ꯑꯩꯈꯣꯏꯅ ꯃꯣꯏꯗ ꯍꯥꯏꯕꯅꯦꯕ ꯇꯧꯈꯤꯦ ꯇꯧꯒꯦ ꯍꯥꯏꯔ ꯑꯗꯨ ꯍꯥꯏꯔꯒ ꯇꯥꯛꯁꯦ ꯂꯣꯏꯗꯣꯏꯣꯔꯣ ꯃꯥꯜꯂꯦꯅꯦ ꯀꯩꯅꯣ ꯇꯧꯔꯒ ꯅꯪꯉꯣꯟꯗ ꯃꯦꯁꯦꯖ ꯂꯥꯛꯄ꯭ꯔꯥ
ꯃꯦꯁꯦꯁꯇꯤ ꯂꯥꯛꯇꯦ ꯑꯗꯨ ꯍꯥꯏꯔꯒ ꯑꯇꯣꯞꯄ ꯑꯦꯄꯂꯤꯦꯁꯟ ꯑꯇꯣꯞꯄ ꯃꯥꯒꯤ ꯁꯤꯒꯤ ꯑꯦꯄ꯭ꯂꯤꯀꯦꯁꯟꯁꯦ ꯑꯇꯣꯞꯄ ꯃꯤꯗ ꯍꯥꯞꯄ ꯌꯥꯗꯦ ꯉꯔꯥꯡꯗ ꯉꯁꯥꯏ ꯑꯗꯒꯤ ꯌꯥꯗꯦ
ꯌꯥꯔꯝꯅꯤꯔ
ꯉꯔꯥꯡꯃꯧꯛꯇꯤ ꯌꯥꯔꯝꯃꯦ ꯑꯗꯣ ꯉꯁꯤꯐꯥꯎꯗꯤꯤ ꯍꯥꯞꯄꯦꯗꯅ ꯑꯗꯨꯒ ꯃꯈꯣꯏꯒꯤ ꯐꯥꯏꯗꯣ ꯄꯂ ꯃꯤ ꯊꯥꯖꯤꯟꯕꯒꯤꯗꯣ ꯑꯗꯨꯗꯣ ꯇꯤꯟꯝꯕꯔ ꯑꯗꯣ ꯊꯧꯕꯥꯜꯒꯤ ꯑꯣꯏꯕꯩꯔꯥ ꯀꯔꯤꯒꯤꯅꯣ ꯈꯗꯤ ꯌꯥꯗꯦ ꯑꯇꯩ ꯊꯧꯕꯥꯜꯒꯤ ꯑꯇꯣꯞꯄ ꯃꯦꯟꯕꯗꯗꯤ ꯌꯥꯒꯤꯑꯕꯀꯣ ꯉꯔꯥꯡ
ꯌꯥꯔꯝꯒꯅꯤ ꯍꯦꯛꯒꯗꯧ ꯌꯥꯔꯣꯏꯗꯣꯏꯅꯣꯁ
ꯑꯦ ꯍꯗꯛꯇꯤ ꯑꯩ ꯉꯔꯥꯡꯁ ꯉꯁꯥꯏ ꯃꯤ ꯑꯅꯤꯒꯤ ꯍꯥꯞꯄꯦꯕ ꯑꯗ ꯌꯥꯗꯦꯕ
ꯃꯥ ꯀ ꯁꯣꯏꯗꯤ ꯁꯣꯏꯈꯤꯗꯦꯀꯣ
ꯀꯔꯤꯝ ꯁꯣꯏꯈꯤꯗꯦ ꯑꯗꯨꯅ ꯑꯩ ꯍꯥꯏꯁꯦ ꯄꯤꯟ ꯀꯣꯗꯠꯇꯣ ꯊꯧꯕꯥꯜꯒꯤꯗꯣ ꯌꯥꯗ꯭ꯔꯥꯖꯥꯠꯔ
ꯊꯧꯕꯥꯜꯒꯤꯗ ꯄꯤꯟꯀꯣꯗ ꯌꯥꯔꯣꯏꯗꯕ ꯅꯪꯒꯤ ꯍꯥꯞꯈꯩꯗꯣ ꯊꯧꯕꯥꯜꯒꯤ ꯄꯤꯟꯀꯣꯗ ꯅꯠꯇ꯭ꯔꯣ
ꯑꯗꯨꯅ ꯑꯩꯅ ꯑꯃꯨꯛ ꯈꯜꯂꯤꯕ ꯑꯍꯨꯝꯗꯤ ꯌꯥꯏ ꯑꯗꯨ ꯀꯃꯥꯏꯅ ꯌꯥꯗ꯭ꯔꯤꯅꯣ ꯑꯗꯨꯗ ꯊꯤꯔꯛꯄ ꯑꯇꯩ ꯃꯔꯝ ꯂꯩꯇꯕ
ꯏ ꯈꯣꯏꯈꯣꯏꯅ ꯃꯣꯏ ꯇꯧꯈꯤꯕ ꯅꯣꯏ ꯌꯥꯏ
ꯉꯔꯥꯡ ꯇꯧꯕ꯭ꯔꯥ
ꯑꯥ ꯉꯔꯥꯡ ꯇꯧ
ꯑꯁꯤ ꯑꯃ ꯇꯧꯔ ꯌꯦꯡꯉꯨꯅꯦ
ꯌꯦꯡꯈꯤꯕ ꯅꯅꯈꯣꯏꯗꯥꯏꯗ ꯌꯥꯔꯝꯅꯤꯗ ꯃꯣꯏ ꯀꯩꯅꯣ ꯇꯧꯕꯗꯤ ꯌꯥꯎꯕꯅꯦꯕ ꯁꯦꯝꯃꯒ ꯈꯔ ꯀꯨꯏꯅꯕꯕꯨꯗꯤ ꯆꯪꯕꯅꯦꯕ ꯑꯗꯣ
ꯍꯧꯖꯤꯛꯀꯤ ꯄ꯭ꯔꯣꯐꯥꯏꯜꯗꯣ ꯃꯦꯜꯂꯒ ꯁꯕꯃꯤꯠ ꯇꯧꯕꯁꯨ ꯌꯥ ꯌꯥꯗꯕ ꯑꯩ ꯍꯥꯏꯔꯤꯅ
ꯅꯠꯇ꯭ꯔꯒ ꯁꯥꯏꯟ ꯇꯧꯕ ꯊꯦ ꯐ
ꯍꯣꯏ ꯌꯦꯡꯉꯣ ꯑꯃ ꯂꯩꯗꯅ ꯊꯥꯒꯤ ꯏꯟꯀꯝ ꯀꯌꯥ ꯑꯣꯏ ꯃꯤꯡ ꯀꯩ ꯃꯦꯟꯕ ꯈꯣꯠꯄ ꯑꯃ ꯂꯩꯕꯗꯣ ꯄ꯭ꯔꯣꯐꯥꯏꯜ ꯃꯦꯟꯕꯅ
ꯑꯝ
ꯑꯗꯨꯒꯤꯗꯣ ꯑꯗꯨꯝ ꯌꯦꯟꯊꯣꯔꯒ ꯁꯝꯃꯤꯠ ꯇꯧꯕ ꯌꯥꯗ꯭ꯔꯔꯤꯅꯦꯕ
ꯥꯏ ꯇ ꯍꯣꯏ ꯌꯦ ꯂꯩꯦ
ꯋꯥꯆꯞꯇ ꯀꯩꯅꯣ ꯊꯥꯔ ꯍꯪꯕꯅꯦꯕꯀꯣ
ꯎꯝ
ꯑꯗꯨ ꯑꯣꯏꯀꯥꯟꯗ ꯏꯁꯀ꯭ꯔꯤꯟꯁꯨ ꯄ꯭ꯔꯣꯐꯥꯏꯜ ꯀꯩꯅꯣ ꯇꯧꯕꯒꯤ ꯖꯣꯏꯟ ꯇꯧꯕꯒꯤ ꯈꯣꯠꯄꯒꯤꯅꯦꯅ ꯍꯥꯏꯔꯦ ꯃꯣꯏꯅ ꯑꯣꯞꯁꯟ ꯄꯤꯔꯛꯄꯗꯨꯗ
ꯎꯝ
ꯑꯗꯨꯒ ꯏꯁꯀ꯭ꯔꯤꯟ ꯁꯣꯠ ꯊꯥꯔꯦ ꯑꯗꯨꯒ ꯀꯩꯝ ꯍꯥꯏꯔꯛꯇ꯭ꯔꯤꯅꯦꯕ ꯃꯋꯦꯁꯦꯁ ꯐꯧꯈꯜꯂꯛꯇꯦ
ꯂꯑꯦ ꯉꯣꯏ ꯈꯔ ꯂꯌꯦ ꯉ ꯍꯥꯏ
ꯌꯦꯉ ꯌꯦꯉ
ꯤꯕꯀꯥ ꯄꯥꯎꯕꯅ ꯑꯗꯨ꯭ꯔ
ꯇ ꯄꯤꯒꯒꯥꯁꯏ ꯋꯥꯔꯤꯔꯁꯅ
ꯃꯥ ꯉꯔꯥꯡ ꯅꯍ ꯁꯥꯟꯅꯖꯦ ꯍꯥꯏꯔꯝꯕꯅꯤ ꯑꯩꯅꯣ ꯉꯔꯥꯡ ꯅꯍ ꯑꯗꯨꯝ ꯇꯨꯝꯅꯤꯡꯕ ꯀꯩꯀꯩ ꯋꯥꯔꯤ ꯁꯥꯟꯅꯅꯤꯡꯗ꯭ꯔꯕ ꯑꯩꯅ ꯍꯌꯦꯡ ꯉꯁꯤ ꯑꯌꯨꯛ ꯁꯥꯟꯅꯖꯩꯗꯤ ꯍꯥꯏꯈꯤꯕꯅꯦ ꯑꯗꯨꯒ ꯁꯥꯟꯅꯗ꯭ꯔꯦ ꯍꯣꯔꯦꯟ ꯅꯨꯡꯗꯥꯡ ꯁꯥꯟꯅꯔꯁꯦ
ꯑꯩ ꯁꯁꯥꯎꯗ ꯎꯕ꯭ꯔꯣ ꯁꯥꯏ ꯒ꯭ꯔꯨꯞꯇ
ꯎꯏꯌꯦ
ꯑꯗꯨ ꯑꯗꯨ ꯀꯥꯟꯗ ꯁꯥꯟꯅꯩ ꯃꯥꯒ
ꯎꯝ ꯍꯣꯔꯦꯟ ꯁꯥꯟꯅꯔꯒ ꯑꯩ ꯂꯣꯏꯗꯔ ꯃꯥꯜꯂꯦ ꯂꯣꯏꯗ꯭ꯔꯤꯀꯥꯟꯗ ꯐ ꯇꯧꯍꯧꯣꯏꯗꯤ ꯐꯠꯇꯪꯅꯤ
ꯑꯗꯨꯅꯦ ꯅꯪ ꯅꯪꯗꯤ ꯀꯣꯜꯂꯉꯣꯟꯗ ꯁꯇꯣꯛ ꯇꯧꯔꯛꯇꯦ
ꯑꯩꯁ ꯑꯩ ꯏ ꯕꯥꯄꯨ ꯑꯣꯏꯗꯤ ꯅꯪꯅꯦ ꯍꯥꯏꯥꯏꯔꯒꯦꯪ
ꯑꯗꯨꯗ ꯏꯅꯪ ꯇꯔꯣꯒ ꯦ ꯑꯗꯩꯗꯤ ꯤꯟꯗꯟ ꯋꯥꯔꯤ ꯆꯅꯗ꯭ꯔꯤ
ꯑꯩ ꯁꯤ ꯂꯣꯏꯔꯒ ꯑꯩꯒꯤ ꯑꯃꯨꯛ ꯁꯥꯟꯅꯔꯁꯦ ꯑꯗꯨꯗꯨꯒ ꯐꯣꯟ ꯇꯧꯔꯒꯦ ꯃꯥ ꯑꯃꯨꯛ ꯇꯧꯖꯔꯛꯑꯅꯤ ꯗꯤꯇꯤꯀꯥꯗ ꯑꯃꯨꯛ ꯇꯧꯔꯒꯦ ꯑꯗꯨꯗꯥꯏ ꯇꯧꯔꯅꯤ
ꯑꯗꯨ ꯗꯤꯟꯗꯨꯁꯨ ꯃꯥꯡꯉꯣꯟꯟ ꯇꯔꯣ ꯌꯥꯏꯅꯦ
ꯃꯌꯨꯝꯆꯠ ꯃꯥ ꯃꯌꯨꯝꯆꯠ ꯈꯤꯗ ꯅꯨꯡꯉꯥꯏꯔꯕ ꯀꯩꯩꯅꯗꯣꯝ ꯇꯧꯋꯤꯅꯦ
ꯅꯨꯡꯉꯥꯏꯔꯕꯅꯦꯃ
ꯆꯥꯕꯤ ꯊꯛꯄꯤ ꯈꯔ ꯇꯧꯈ꯭ꯔꯥ ꯑꯗꯨ ꯍ ꯅꯪꯒꯤꯗꯨꯅꯣ ꯀꯃꯥꯏꯅ ꯇꯧꯔꯕꯣ ꯌꯥꯕ ꯍꯪꯉꯕ
ꯑꯩꯒꯤꯁꯦ ꯑꯗꯨꯝ ꯑꯣꯞꯁꯟ ꯑꯅꯤ ꯂꯩꯌꯦ ꯑꯃ ꯄꯩꯁꯥꯗꯣ ꯔꯦꯟꯇꯅ ꯍꯦꯟꯅ ꯀꯨꯝꯗꯧ ꯃꯥꯕꯥ ꯑꯩ ꯆꯦ ꯀꯝꯂꯥꯗ ꯍꯪꯕ ꯁꯤꯆꯦ ꯀꯝꯂ ꯍ ꯃꯣꯏ ꯂꯩꯕ ꯈꯣꯠꯄꯒꯤꯗꯣ ꯍ ꯇꯨꯇꯔ ꯀ ꯀꯩ ꯇꯧꯔꯒ ꯄꯄꯒꯤꯅ ꯍꯥꯏꯅꯕꯅꯦꯕ ꯃꯣꯏꯂ ꯂꯩ ꯑꯗꯨ ꯅꯣꯡ ꯐꯗꯧ ꯃꯥꯟꯕ ꯑꯩ ꯃꯣꯏꯗ ꯆꯠꯂꯨꯒꯤꯅꯦ ꯑꯗꯨꯒ ꯌꯦꯡꯉꯨꯒꯤꯅꯤ
ꯑꯣ ꯑꯩ ꯅꯪ ꯔꯤꯜꯁ ꯊꯥꯔꯛꯀꯦꯅ ꯇꯧꯔꯒ ꯀꯩꯅꯣꯗꯤ ꯀꯔꯤ ꯀꯔꯤ ꯅꯪ ꯑꯩꯗꯤ ꯄꯥꯏꯔꯝꯗ꯭ꯔꯦ
ꯑ ꯍꯥꯏ ꯄꯥꯏꯗ꯭ꯔꯦ ꯀꯛ ꯆꯠꯈ꯭ꯔꯦ ꯍꯦ ꯇ ꯄꯥꯏꯔ
ꯝ ꯂꯣꯏꯔꯦꯗ ꯑꯣꯏꯕ
ꯐꯦ ꯐꯦꯛꯇꯔꯤꯝ ꯄꯥꯏ ꯐꯦꯛꯇꯔꯤ ꯅꯨꯡꯉꯥꯏ ꯔꯤꯖ
ꯊꯕꯛꯀꯤ ꯑꯃ ꯀꯧꯍꯧꯕꯅꯦꯕ
ꯀꯩꯅꯣ ꯑꯣ ꯅꯪꯒꯩ ꯀ ꯅꯪ ꯍꯥ ꯍꯥꯏꯗꯤ ꯑꯗꯨꯝ ꯊꯥꯔꯛꯒꯗꯔꯒꯦ ꯅꯪꯅ ꯉꯥꯏꯍꯥꯛ ꯁꯤ ꯅꯪꯒꯤꯗꯅ
ꯐꯀꯗꯣ ꯅꯪꯒꯤ ꯐꯀꯗꯣ ꯒꯤ ꯐꯦꯛꯀꯥ ꯑꯗꯨꯗ ꯊꯥꯔꯥ ꯈꯗ ꯏ ꯊ
ꯊꯥꯔꯛꯑꯣ ꯑꯗ ꯑꯩ ꯁꯨꯝ ꯐꯣꯟꯁꯨ ꯄꯥꯛ ꯄꯥꯏꯗ꯭ꯔꯦ ꯁꯤ ꯐꯣꯟꯁꯦ ꯑꯩꯈꯣꯏꯆꯧꯕꯤ ꯁꯦꯝ ꯍꯥꯞꯃꯦꯦꯕ ꯃꯣꯏ ꯌꯥꯗꯕꯗꯒꯤꯩ ꯆꯧꯋꯤ ꯑꯗ ꯍꯣꯟꯁꯤ ꯂ ꯑꯩ ꯌꯧꯔꯀꯥꯟ ꯇꯗꯩꯅ ꯑꯍꯤꯡ ꯅꯨꯃꯤꯠ ꯆꯨꯞꯠꯄꯝꯅꯦ ꯍꯣꯁ ꯄꯣꯠꯊꯥꯇꯣꯏꯁꯦ ꯐꯥꯏꯚ ꯖꯤ ꯀꯥꯔꯃꯤꯅ ꯐꯥꯏꯚ ꯖꯤ ꯊꯥꯕꯅꯤꯇ
ꯍꯣꯏꯅꯨꯡꯉꯔꯤꯅꯦ ꯅꯠꯇ꯭ꯔ
ꯄꯗꯤ ꯇꯣꯡꯒꯔꯅꯤ
ꯑꯗꯨ ꯅꯪ ꯀꯟ ꯊꯗꯤ ꯀꯩꯅ ꯐꯥꯟꯝꯗꯤ ꯗꯗꯥꯏꯔꯦꯛꯇꯑꯒꯗꯤ ꯏꯔꯕꯦ
ꯀꯟꯊꯥꯝꯁꯦ ꯇꯥꯊꯣꯛꯅꯕꯅꯦ ꯏꯆꯦ ꯀ ꯂꯥꯛ ꯆꯧꯈꯤꯅꯦ ꯍꯥꯏꯁꯦ
ꯀꯪꯒꯥꯟ ꯆꯂꯗ
ꯑ ꯃꯊꯪ ꯁꯟꯗꯦ ꯑꯗꯨꯗꯥꯋꯥꯏꯗꯝ ꯆꯗꯧ ꯃꯥꯜ
ꯎꯝ
ꯆꯦꯒꯝ ꯂꯑ ꯍꯪꯒꯗꯕ ꯅꯨꯃꯤꯠ ꯑꯃ ꯍꯪꯒꯅꯤ ꯑꯗꯨꯒ ꯆꯠꯂꯛꯑꯒꯦ ꯇꯧꯅꯦ ꯃꯥꯅ
ꯁꯤꯒꯂ ꯂꯥꯟ ꯀꯥꯏꯗꯦꯅꯂ ꯏꯁꯅ
ꯀꯦ ꯑꯦꯐ ꯁꯤ ꯂꯩꯕꯗꯣ ꯑꯗꯨ ꯂꯩꯔꯛ ꯑꯃ ꯆꯪꯕꯗꯨꯗ
ꯑ ꯅ ꯏꯅꯦꯗꯨꯗꯤ
ꯅꯛꯑ ꯑꯗꯨꯅꯦ ꯀꯣꯂꯦꯖꯁꯨ ꯅꯛꯇ꯭ꯔ ꯑꯗꯨꯗꯤ
ꯌꯥꯝ ꯊꯤꯅꯑꯗꯤ
ꯑꯗ ꯃꯣꯏ ꯍꯥꯏꯁꯦ ꯃꯣꯏ ꯍꯣꯝ ꯇ꯭ꯌꯨꯇꯔ ꯀꯩ ꯇꯧꯕꯁꯦ ꯒ꯭ꯔꯨꯞ ꯑꯃ ꯁꯦꯝꯃꯦ ꯍꯥꯏꯌꯦꯕꯀꯣ ꯑꯗꯨꯀꯥꯟꯗ ꯃꯤ ꯃꯐꯝꯗꯣ ꯂꯩꯔꯀꯥꯟꯗ ꯍꯧꯖꯤꯛꯀꯤꯗꯨ ꯀꯅꯥ ꯆ ꯀꯦ ꯈꯣꯠꯂ ꯀꯦ ꯍꯪꯉꯀꯥꯟꯗ ꯑꯗꯨꯗ ꯑꯩ ꯆꯠꯆꯒꯦ ꯑꯗꯨꯖꯧꯒꯦꯅ ꯆꯠꯄꯅꯦꯅ ꯍꯥꯏꯌꯦꯕ ꯑꯗꯨꯗꯤ ꯑꯗꯨꯃꯥꯏꯅ ꯇꯧꯕꯗꯣ ꯍꯣꯝ ꯇ꯭ꯌꯋꯨꯇꯔꯗꯣ ꯑꯗꯨꯝ ꯐꯪꯅꯤꯅ ꯍꯥꯏꯌꯦꯕ
ꯑ ꯅꯪꯅ ꯃꯅꯤꯄꯨꯔꯤꯒꯤ ꯇꯧꯒꯦꯅ ꯍꯥꯏ ꯅꯠꯇ꯭ꯔꯣ
ꯃꯅꯤꯄꯨꯔꯤ ꯅꯠꯇ꯭ꯔꯁꯨ ꯑꯉꯥꯡꯒꯤꯗꯤ ꯈꯔ ꯇꯥꯛꯀꯅꯤꯗꯅ
ꯑꯣ ꯍꯧꯖꯤꯛꯀꯥꯟꯗ ꯃꯅꯤꯄꯨꯔꯤꯁꯨ ꯑꯗꯨꯝꯅ ꯑꯌꯥꯝꯕ ꯇꯨꯋꯏꯁꯟ ꯂꯧꯅꯕꯅꯦ ꯑꯉꯥꯡ ꯔꯤꯣꯏ ꯄꯥꯕ ꯊꯣꯛꯇꯕ
ꯑꯗꯣ ꯍꯣꯝ ꯇ꯭ꯌꯨꯇꯔ ꯂꯩꯗꯅ ꯃꯤ ꯑꯣꯔꯒꯅꯥꯏꯖꯦꯁꯟ ꯇ꯭ꯌꯨꯇꯔ ꯃꯦꯝ ꯂꯩꯕꯅꯦꯕ ꯑꯗꯨꯒꯨꯝꯕꯗꯨꯗ ꯈꯔ ꯆꯠꯂꯒ ꯑꯗꯨꯃꯥꯏꯅ ꯍꯥꯡꯕ꯭ꯔꯥ ꯈꯣꯠꯄ꯭ꯔꯥ ꯍꯪꯉꯒ ꯑꯍꯣꯝ ꯇ꯭ꯋꯇꯔ ꯑꯣꯏꯅ ꯅꯣꯡꯃꯗ ꯑꯍꯨꯝꯂꯛ ꯇꯧꯔꯗꯤ ꯌꯥꯏꯗꯅ
ꯌꯥꯏ ꯀꯥꯏ ꯅꯗ
ꯄꯨꯡ ꯁꯥꯡꯕ ꯅꯠꯇꯕ ꯍꯥꯏꯗꯤ
ꯎꯝ ꯀꯣꯂꯦꯖꯁꯨ ꯀꯩꯅꯣ ꯇꯧꯔꯛꯑꯅꯤ ꯄꯨꯡ ꯅꯨꯡꯊꯤꯟ ꯦꯡ ꯑꯊꯦꯡꯕꯗꯒꯤ ꯀꯩꯅꯣ ꯇꯧꯗꯣꯏꯅꯦꯕ
ꯑꯗꯨꯅꯦ ꯑꯩꯅ ꯈꯜꯂꯤꯁꯦ ꯃꯇꯝꯁꯨ ꯈꯔ ꯇꯦꯟꯁꯤꯟꯕ ꯑꯗꯨꯒ ꯀꯣꯂꯦꯖꯁꯨ ꯀꯥꯕ ꯐꯪꯕꯅ ꯈꯟꯕ ꯑꯗꯨꯅ ꯍꯣꯁꯇꯦꯜꯗ ꯂꯩꯕꯗꯨꯅ ꯑꯃꯨꯛ ꯑꯩꯗꯣ ꯃꯣꯏꯒꯤ ꯃꯇꯝ ꯑꯃꯗꯤ ꯅꯥꯏꯔꯛꯀꯅꯤꯗꯅ ꯁꯤꯗ ꯍꯪꯕ ꯈꯣꯠꯄ ꯁꯤꯐꯧ ꯇꯧꯕ ꯑꯗꯩ ꯍꯣꯁꯇꯦꯜꯒꯤ ꯊꯕꯛ ꯑꯗꯨꯗꯥ ꯌꯥꯝ ꯂꯩꯗꯅ
ꯑ ꯍꯣꯁꯇꯦꯜ ꯂꯩꯕ ꯅꯨꯡꯉꯥꯏꯁꯤꯅ ꯑꯃꯨꯛ ꯍꯈꯣꯏꯌꯦ ꯑꯩꯈꯣꯏꯒꯤ ꯑꯣꯏꯅꯗꯤ ꯅꯨꯡꯉꯥꯏꯕ ꯁꯥ ꯑꯗꯨꯋꯦꯅꯤꯅꯅꯨꯡꯥꯏ ꯑꯗꯨꯒ ꯑꯇꯣꯞꯄ ꯊꯕꯛ ꯇꯧ ꯇꯥꯔꯒꯗꯤ ꯎꯄꯥꯏ ꯑꯝꯇ ꯂꯩꯇꯦ
ꯍꯣꯏ ꯂꯥꯏꯅ ꯇꯝꯕꯒ ꯀꯣꯂꯦꯖ ꯁꯝ ꯀꯥ ꯂꯩꯒꯦ ꯍꯥꯏꯔꯗꯤ ꯑꯗꯨꯝ ꯅꯨꯡꯉꯥꯏꯗꯣꯏꯕ ꯑꯇꯣꯞꯄ ꯊꯕꯛ ꯇꯧꯒꯦꯗꯤ ꯅꯨꯡꯉꯥꯏꯔꯣꯏꯗꯣꯏꯕ ꯑꯥ ꯄꯨꯡ ꯇꯔꯨꯛ ꯃꯈꯥꯏꯐꯧ ꯇ ꯊꯥꯗꯗꯤ ꯇꯔꯨꯛ ꯃꯈꯥꯏꯐꯧ ꯊ ꯍꯥꯡꯗ꯭ꯔꯤꯗꯨꯅꯤ ꯋꯥ ꯂꯣꯏꯔꯦ
ꯎꯝ
ꯑꯗꯨ ꯑꯗꯨꯒ ꯀꯩ ꯍꯥꯎ ꯑꯗꯨꯒ ꯀꯔꯤ ꯍꯥꯏꯕꯗꯣ ꯑꯗꯨ ꯌꯥꯗꯕꯩꯅꯦ ꯈꯣꯠꯇꯕꯩꯅꯤ ꯍꯥꯏꯕ꯭ꯔꯥ ꯀꯔꯤꯝ ꯍꯥꯏꯗꯥꯏꯅꯦ ꯃꯣꯏꯒꯤ ꯅꯤꯌꯝ ꯂꯩꯕꯩꯅꯤ ꯍꯥꯏꯕ꯭ꯔꯥ ꯎꯝ
ꯑꯣ ꯌꯦꯡꯉꯣ ꯅꯪꯅ ꯐꯗꯧꯕ ꯑꯃ ꯍꯦꯛ
ꯑꯗ ꯑꯩꯅ ꯃꯦꯟꯗꯨꯁꯨ ꯀꯩꯅꯣ ꯄꯤꯗ꯭ꯔꯤꯗꯅ ꯄꯩꯁꯥꯁꯨ ꯄꯤꯁꯟꯗ꯭ꯔꯤꯗꯅ ꯑꯗꯨ ꯑꯗꯒꯤ ꯑꯩ ꯍꯟꯇꯛ ꯀꯩꯅꯣꯗ ꯃꯊꯪꯁꯨ ꯂꯥꯏ ꯍꯧꯔꯛꯄꯗ ꯂꯥꯛꯀꯅꯦꯕ
ꯎꯝ
ꯑꯗ ꯑꯩꯅ ꯍꯜꯂꯤꯛꯁꯦ ꯖꯨꯂꯥꯏ ꯂꯣꯏꯗ꯭ꯔꯤꯀꯥꯟ ꯍꯟꯗꯛꯀꯤ ꯃꯛꯇꯔꯒꯤꯗ ꯆꯠꯂꯒ ꯆꯦ ꯄꯥꯛ ꯀꯅꯣꯒ ꯀꯝꯂꯥꯒ ꯆ ꯊꯤꯔꯣꯅꯤꯗꯅ ꯍꯣꯏ ꯁꯥꯟꯅ ꯊꯣꯛꯄ ꯂꯣꯏꯔ ꯠ ꯀꯥꯟꯗ ꯍꯦꯛ ꯀꯣꯟꯐꯥꯔꯝ ꯇꯥꯔꯀꯥꯟꯗ ꯑꯗꯨꯝ ꯆꯠꯈ꯭ꯔꯒꯦ ꯇꯧꯕ ꯑꯗꯨꯣꯝꯗꯣꯏꯅ
ꯑꯣ ꯐꯩꯌꯦ ꯐꯩꯌꯦ
ꯇꯦꯟꯕ ꯗꯨꯗꯤ ꯅꯠꯇ꯭ꯔꯦ
ꯄꯨꯂꯞ ꯂꯩꯃꯤꯟꯅꯕꯒꯤꯁꯨ ꯅꯨꯡꯉꯥꯏꯕ ꯑꯃ ꯑꯗꯨꯝ ꯅꯨꯡꯉꯥꯏ ꯂꯩꯕꯗꯤ ꯌꯥꯄꯣꯟ ꯇꯦꯗꯣ
ꯌꯥꯄꯣꯟꯇꯦ ꯑꯗꯨꯝ ꯍꯥꯏꯗꯤ ꯍꯣꯁꯇꯦꯜꯗ ꯂꯩꯕꯗꯨꯗꯤ ꯑꯃꯨꯛ ꯈꯜꯂꯛꯏꯅꯦ ꯁꯨꯝ ꯊꯕꯛꯁꯨ ꯍꯣꯁꯇꯦꯜꯒꯤ ꯑꯗꯨꯝ ꯊꯕꯛ ꯑꯗꯨꯝ ꯊꯣꯛꯏꯗꯅ ꯌꯥꯎꯗꯕ ꯌꯥꯗꯕ
ꯑꯦꯗꯨ ꯌꯥꯎꯗ ꯗ꯭ꯔꯒꯅ ꯍꯦꯛ ꯅꯨꯡꯁꯤꯗꯕꯤ ꯃꯌꯥꯝ ꯆꯪꯗꯅ
ꯁꯨ ꯅꯠꯇ꯭ꯔꯒꯁꯨ ꯑꯃꯨꯛ ꯌꯥꯎꯗ꯭ꯔꯒꯁꯨ ꯐꯖꯗꯦ ꯂꯩꯔꯃꯤꯅ
ꯎꯝ
ꯑꯗ ꯑꯗ ꯏꯁꯝ ꯁꯝꯅ ꯍꯥꯏꯔꯕꯗ ꯑꯌꯨꯛꯀꯤ ꯊꯣꯡ ꯍꯥꯡꯕ ꯈꯣꯠꯄ ꯒꯦꯠꯁꯦ ꯀꯥꯟꯜꯂ ꯆꯠꯄꯁꯨ ꯌꯥꯔꯣꯏ ꯃꯣꯏꯅ ꯊꯣꯡ ꯍꯥꯡꯕꯤꯗ꯭ꯔꯗꯤ ꯆꯠꯄꯁꯨ ꯌꯥꯔꯣꯏ
ꯎꯝ ꯉꯍꯥꯛ ꯂꯩꯇ ꯀꯧꯅꯕꯤ ꯉꯥꯡꯅꯕꯤ ꯇꯧꯗꯣꯏꯅꯦꯕ
ꯑꯗꯩꯗꯤ ꯈꯤꯇꯪ ꯄꯨꯡ ꯌꯥꯝꯗ꯭ꯔꯕꯗ ꯇꯔꯨꯛ ꯇꯔꯨꯛ ꯃꯈꯥꯏ ꯐꯥꯎꯗ ꯍꯜꯂꯛꯄꯗꯣ ꯑꯗꯨꯗꯤ ꯁꯥꯎꯔꯛꯀꯅꯤ ꯅꯨꯡꯇꯤꯒꯤ ꯍꯜꯂꯛꯑꯗꯤ ꯗꯤ ꯑꯗꯨꯃꯥꯏꯅ ꯁꯨꯝ ꯈꯟꯕ ꯑꯗꯣ ꯆꯦ ꯍꯣꯔꯦꯟ ꯑꯩꯅ ꯆꯦ ꯀꯝꯂꯥꯗ ꯍꯣꯔꯦꯟ ꯋꯥꯔꯤ ꯁꯥꯟꯅꯁꯦꯕꯨꯗꯤ ꯍꯥꯏꯈꯤꯕꯅꯦꯕ
ꯎꯝ
ꯑꯗꯨ ꯁꯥꯟꯅꯔꯒꯦ ꯆꯦ ꯀꯝꯂꯥ ꯀꯗꯧꯉꯩ ꯁꯪꯗꯣꯏꯅꯣ ꯍꯪꯉꯒꯦ
ꯍꫭꯏ ꯍꯪꯉꫭ ꯍꯪ ꯑꯩ ꯃꯨꯛ ꯇꯧꯔꯑꯒꯦ ꯊꯝꯃꯦ
ꯊꯝꯃꯣ ꯊꯝꯃꫭ
ꯎꯝ